ꯍꯜꯂꯣꯒꯦ ꯍꯜꯂꯣꯝ ꯍ ꯊ ꯑꯩꯣꯏ ꯀꯃ ꯃꯅꯦ ꯃꯤ ꯀꯣꯂꯦꯖ ꯀꯌꯥ ꯑꯣ
ꯎ ꯋꯥꯔꯦ
ꯌꯥꯔꯣ ꯀꯩꯀꯩ ꯊꯛꯆꯜꯂꯨꯅꯦ ꯃꯔꯥꯏ ꯍ ꯑꯩ ꯌꯥꯝ ꯂꯥꯡꯉꯦ ꯃꯈꯁ
ꯑꯗꯨꯅꯦ
ꯐꯕ꯭ꯔ ꯑꯩꯅ ꯉꯥꯡꯕꯁ ꯑꯅꯤ ꯊꯣꯛ ꯐꯕ
ꯑꯩꯅ ꯉꯥꯡꯕꯗ ꯑꯅꯤ ꯊꯣꯛꯏꯕ
ꯂꯩ ꯂꯥꯡꯃꯜꯂꯦ ꯑꯩꯈꯣꯏ ꯃꯤ ꯌꯥꯝ ꯂꯥꯡꯉꯜꯔꯦꯅ ꯊꯣꯡꯉꯥꯟ ꯊꯣꯛꯂꯛꯏꯕ ꯑꯦ ꯃꯥ ꯃꯥꯝ ꯉꯅ ꯍꯉꯥꯡ ꯃꯆꯥꯗꯄꯤꯁꯤꯨꯔꯣ ꯍ ꯑꯩꯣꯏ ꯑ ꯑꯩꯈꯣꯢꯒꯤꯅꯦ ꯑꯩ ꯌꯨꯝ ꯀꯥ ꯃꯆꯥ ꯑꯃ ꯑꯣꯏꯅꯔ ꯀꯩꯅꯣ ꯑꯩꯈꯣꯏꯒꯤ ꯍꯧꯖꯤꯛꯀꯤ ꯂꯩꯔꯤꯕ ꯇꯥꯗ꯭ꯔꯦ ꯃꯥ ꯍ ꯃ ꯀ ꯇ
ꯅꯨꯡꯁꯤꯠ ꯈꯔ ꯁꯤꯠꯄ꯭ꯔꯣ ꯅꯪ ꯂꯩꯔꯤ ꯖꯒꯥꯗꯣ
ꯍꯧ ꯑꯩ
ꯑꯣ
ꯌꯥꯝ ꯂꯩꯅꯔꯦꯗꯅ ꯀꯩꯀꯩ ꯌꯣꯠꯅ ꯁꯥ
ꯀꯩꯌꯃꯨꯛ ꯔꯦꯟꯁꯇꯅꯣ ꯑꯦꯃꯥꯎꯟ
ꯆꯥꯁꯨ ꯌꯥꯗ꯭ꯔꯥ ꯑꯗꯨꯅ ꯂꯣ ꯍꯥꯏꯔꯒ ꯑꯃꯨꯛꯁꯦꯝ ꯇꯣꯛꯅꯩꯗꯅ ꯀꯔꯝꯕꯅ ꯍꯦꯟꯅ ꯑꯩꯈꯣꯏꯅ ꯄꯩꯁꯥ ꯗꯏꯅꯣ ꯑꯩꯁꯦ ꯋꯥꯈꯜꯁꯦ ꯈꯟꯅꯤꯡꯉꯦ ꯄꯁꯥ ꯅꯒꯦꯅ ꯅꯪꯒ ꯐꯣꯟꯗꯅꯦꯕꯀꯣ ꯄꯩꯁꯥꯗꯤ ꯌꯥꯝ ꯂꯩꯕ ꯅꯠꯇꯦꯕ ꯑꯗꯣ ꯃꯣꯏꯒꯤꯅꯦ ꯑꯩꯈꯣꯏ ꯏꯟꯁꯥꯒ꯭ꯔꯥꯝꯅ ꯀꯩꯗꯕꯨꯗꯤ ꯃꯌꯥꯝ ꯊꯦꯡꯅꯩꯕ ꯑꯩꯈꯣꯏꯒꯤ ꯁꯤꯒꯤ ꯀꯟꯁꯇ꯭ꯔꯛꯁꯟ ꯑꯗꯒꯤꯗꯤ ꯀꯩ ꯀꯩꯅꯣ ꯃꯣꯏ ꯀꯟꯁꯇ꯭ꯔꯛꯁꯟ ꯑꯃ ꯌꯥꯝ ꯍꯥꯡꯉꯤꯅꯦ ꯑꯩꯅ ꯃꯣꯏꯒꯤꯗꯤ ꯑꯦꯃꯥꯎꯟ ꯇꯧꯔꯒ ꯌꯨꯝꯁꯦ ꯁꯥꯕꯒꯤ ꯋꯥꯔꯤꯗ ꯆꯠꯂꯤꯗꯅ ꯃꯣꯏꯅ ꯂꯥꯛꯑꯒ ꯄꯨꯂꯞ ꯁꯥꯔꯤꯕ꯭ꯔꯥ ꯈꯣꯠꯂꯤꯕ꯭ꯔꯥ ꯈꯜꯂꯤ ꯍꯥꯏ
ꯍꯣꯏ ꯃꯣꯏ ꯃꯣꯏꯅ ꯃꯣꯏꯅ ꯃꯣꯏꯅ ꯂꯥꯛꯑꯒ ꯁꯥꯗꯣꯏꯅꯦ ꯍꯥꯏꯗꯤꯅꯦ ꯑꯦꯃꯥꯎꯟꯁꯦ ꯑꯩꯈꯣꯏꯒꯤ ꯑꯩꯈꯣꯏꯅ ꯁꯥꯅꯤꯡꯕ ꯑꯦꯃꯥꯎꯟꯁꯦ ꯁꯤꯕꯣꯛꯀꯤ ꯂꯥꯛ ꯌꯥꯡꯈꯩꯒꯤ ꯀꯨꯟꯊ꯭ꯔꯥꯒꯤ ꯅꯤꯐꯨꯒꯤ ꯀꯨꯟꯒꯤ ꯑꯦꯃꯥꯎꯟꯗ ꯄꯩꯁꯥ ꯁꯥꯕ ꯕꯤꯌꯨ ꯍꯥꯏꯔꯅꯤꯗꯅ
ꯎꯝ
ꯑꯗꯨꯒꯥ ꯑꯩꯈꯣꯏꯅ ꯁꯥꯅꯤꯡꯕ ꯑꯦꯃꯥꯎꯟꯗꯨꯗ ꯃꯣꯏꯅ ꯂꯥꯛꯑꯒ ꯑꯩꯈꯣꯏꯅ ꯆꯦꯛ ꯋꯥꯏꯕꯒꯤ ꯆꯦꯛ ꯂꯧꯕꯒꯤ ꯅꯨꯡ ꯂꯧꯕꯒꯤ ꯒꯤ ꯂꯩꯉꯣꯏ ꯂꯧꯕ ꯁꯤꯒꯤ ꯄꯣꯕ꯭ꯂꯦꯝꯁ‌ꯦ ꯃꯤ ꯂꯩꯇꯕꯒꯤ ꯁꯤ ꯂꯩꯔꯥꯔꯣꯏꯑꯕ ꯃꯣꯏꯒꯤꯗꯤꯗꯤ ꯍꯥꯏꯗꯤ ꯃꯣꯏꯅ ꯂꯣꯏꯅꯥ ꯇꯧꯔꯒ ꯄꯨꯂꯞ ꯂꯣꯏꯔꯀꯥꯟꯗꯅꯦꯕ ꯑꯈ‌ꯣꯏ ꯑꯩꯈꯣꯏꯅ ꯍꯣꯡꯖꯟꯗꯣꯏꯁꯦ ꯑꯦꯛꯆꯦꯞ ꯄꯩꯁꯥꯗꯣ
ꯎꯝ
ꯇꯅꯦꯕ ꯃꯣꯏꯗ ꯄꯤꯗꯣꯏꯁ ꯑꯩꯈꯣꯏꯅ
ꯑꯣ ꯑꯗ ꯃꯣꯌ ꯑꯣ ꯑꯥ ꯑꯗ ꯐꯖꯕꯕꯨꯗꯤ ꯃꯣꯏ ꯍꯥꯄꯦꯠ ꯏꯟꯁꯇꯥꯒ꯭ꯔꯥꯝꯗ ꯀꯩꯗꯕꯨꯗꯤ ꯃꯣꯏ ꯌꯨꯝ ꯁꯥꯈꯤꯕ ꯑꯆꯧ ꯑꯆꯧꯕ ꯎ ꯃꯊꯣꯟ ꯑꯍꯨꯝ ꯃꯔꯤ ꯑꯅꯤ ꯑꯍꯨꯝ ꯑꯅꯤ ꯑꯍꯨꯝ ꯁꯥꯕꯒꯤ ꯐꯖ ꯐꯖꯕ ꯃꯣꯏ ꯑꯗꯨꯒꯤ ꯒꯤ ꯏꯟꯖꯤꯅꯤꯌꯥꯔ ꯃꯣꯏ ꯑꯩꯈꯣꯏꯒꯤ ꯀꯩꯅꯣ ꯇꯧꯔꯒ ꯀꯩ ꯍꯥꯏꯅꯤ ꯐꯖꯅ ꯌꯦꯛ ꯈꯣꯠꯇꯅ ꯇꯧꯔꯒ ꯂꯣꯏꯅ ꯑꯗꯨꯝ ꯇꯧꯕꯗꯤ ꯃꯥꯜꯂꯦꯕ ꯑꯗ ꯃꯣꯏꯣꯏ ꯑꯥ ꯍꯥꯏꯗꯤ ꯁꯤꯕꯨ ꯑꯩꯈꯣꯏꯅ ꯄꯥꯝꯕ ꯑꯃ ꯑꯣꯏꯔꯒꯁꯨ ꯃꯣꯏꯒꯤ ꯁꯥꯕ ꯃꯑꯣꯡ ꯌꯥꯔꯣꯏꯗꯕ ꯑꯦꯁ ꯃꯣꯏꯅꯦ ꯈꯪꯉꯤꯗꯅ ꯑꯗꯨꯃꯥꯏꯅ ꯇꯧꯔꯒ ꯁꯥꯕ ꯃꯂꯦ ꯑꯗꯨ ꯌꯥꯝ ꯀꯅꯥ ꯀꯅꯣꯂ‌ꯦꯖꯄꯨꯗꯤ ꯂꯩꯇꯦ ꯑꯗꯨ ꯃꯣꯏꯗ ꯍꯉꯒꯥ꯫ ꯀꯃꯥꯏ ꯀꯃꯥꯏꯅ ꯇꯧꯕꯅꯣ ꯍꯥꯏꯕꯗꯨꯕꯨꯗꯤ ꯈꯪꯅ ꯈꯪꯉꯅꯤꯀꯣ ꯑꯗ ꯀꯩꯅꯣ ꯑꯥ ꯑꯩꯈꯣꯏꯒꯤ ꯏ ꯑꯦꯝ ꯑꯥꯏ ꯑꯅ ꯑꯃ ꯏ ꯑꯦꯝ ꯑꯥꯏ ꯊꯤꯔꯒ ꯀꯥꯏꯅ ꯑꯃꯁꯨ ꯇꯧꯕ ꯌꯥꯕꯒꯥꯁꯨ ꯨ ꯌꯥꯝ ꯃꯣꯏꯒꯤꯗ ꯂꯩꯕ꯭ꯔꯥ ꯂꯩꯇꯕ꯭ꯔꯥ ꯑꯗꯨ ꯈꯪꯗꯦ ꯏ ꯑꯦꯝ ꯑꯥꯏ ꯊꯤꯔꯒ ꯇꯧꯕꯁꯨꯦ ꯌꯥꯕ ꯌꯨꯝ ꯁꯥꯔꯒ ꯇꯧꯕꯒꯁꯨ ꯌꯥꯕꯁꯨ ꯂꯩ ꯃꯥꯜꯂꯤꯅꯦ ꯑꯗꯨꯒꯤ ꯅꯣꯂꯦꯖꯇꯁꯤ ꯂꯩꯕ꯭ꯔꯣ ꯅꯪꯕꯨ ꯈꯪꯕ ꯃꯐꯝ ꯑꯗꯨꯃꯥꯏꯅ ꯌꯥꯏ ꯈꯣꯠꯂꯤꯒ ꯍꯥꯏꯅꯕ
ꯏ ꯑꯦꯝ ꯑꯥꯏ ꯊꯤꯔꯒ ꯁꯥꯕ ꯌꯥꯕ ꯂꯩ
ꯑꯗꯨꯗ ꯃꯌꯥ ꯊꯤꯕꯅ ꯑꯩꯈꯣꯏꯗꯗꯤ ꯑꯗꯨꯅ ꯑꯩꯈꯣꯏꯗ ꯍꯦꯟꯅ ꯎꯝ ꯎꯝ ꯑꯗꯤ ꯌꯨꯝꯁꯦ ꯄꯨꯔꯥ ꯁꯥꯗꯣꯛꯂꯨꯔꯒ
ꯎꯝ ꯎꯝ ꯁꯥꯗꯣꯛ ꯂꯣꯏꯔꯒ ꯊꯤꯗꯣꯏꯔꯥ ꯃꯣꯏꯒꯤꯁꯦ ꯑꯗꯨꯃꯥꯏꯅ ꯈꯔꯗꯤ ꯇꯧꯕ ꯃꯥꯜꯂꯦ ꯁꯥꯗꯣꯛ ꯂꯣꯏꯔꯒꯔꯥ ꯁꯥꯔꯤꯉꯩꯗꯒꯤ ꯊꯤꯕ ꯍꯧꯗꯣꯏꯔꯥ ꯑꯃꯗꯤ ꯇꯧꯗꯣꯏꯣꯔꯦ ꯍꯥꯏꯗꯤ ꯑꯦꯃꯥꯎꯟꯇꯣ ꯑꯩꯈꯣꯏꯅ ꯁꯤꯐꯧꯅꯤ ꯄꯤꯔꯅꯤꯗꯅ ꯑꯗꯨꯒ ꯁꯤꯐꯧꯀꯤ ꯄꯩꯁꯥꯗꯣ ꯊꯤꯕ ꯁꯨꯝ ꯍꯧꯕ ꯋꯥꯅꯤꯗ
ꯑꯣ ꯑꯩꯅ ꯑꯩꯈꯣꯏꯅ ꯑꯁꯨꯛ ꯆꯪꯕ ꯆꯪꯕꯩꯗꯨꯗꯤ ꯑꯩꯈꯣꯏꯅꯦ ꯄꯩꯁꯥꯗꯨꯒꯤ ꯃꯇꯨꯡ ꯏꯟꯅꯅꯦꯕ ꯅꯠꯇ꯭ꯔꯥ ꯇꯧꯗꯣꯏꯁꯦ ꯑꯩꯗꯤ ꯌꯥꯝ ꯀꯟꯅ ꯆꯥꯎꯕꯨꯗꯤ ꯁꯥꯅꯤꯡꯗꯦ ꯄꯩꯁꯥꯕꯨꯗꯤ ꯌꯥꯝ ꯂꯩꯕ ꯅꯠꯇꯦ ꯇ ꯐꯤꯐꯇꯤ ꯃꯨꯛꯅ ꯁꯥꯕ ꯌꯥꯔꯒꯗꯤ ꯃꯆꯥ ꯃꯐꯤꯛꯇꯪ ꯇꯧꯁꯤꯔꯅ ꯃꯅꯦꯕ ꯑꯩꯗꯨ ꯍ ꯑꯗꯒꯤꯗꯤ ꯑꯃꯨꯛ ꯑꯩꯈꯣꯏꯅ ꯑꯩꯅ ꯑꯃꯨꯛ ꯄꯥꯝꯃꯤꯁꯤꯅ ꯃꯈꯣꯏꯅꯤꯁꯤꯅ ꯃꯤꯁ ꯇ꯭ꯔꯤ ꯅꯨꯡꯁꯇꯤꯔꯤ ꯇꯧꯔꯒ ꯇꯧꯔꯒ ꯌꯥꯝꯅ ꯃꯣꯏꯒꯤ ꯑꯃꯨꯛ ꯁꯦꯕꯥ ꯅꯨꯡꯕ ꯑꯗꯒꯤ ꯆꯥꯏꯕ ꯈꯣꯠꯄ ꯑ ꯑꯗꯨꯒꯤꯗꯤ ꯌꯥꯝꯅꯖꯃ ꯂꯥꯛꯕꯗ ꯑꯣꯏꯕ ꯑꯗꯨꯅꯗꯤ ꯄꯩꯁꯥ ꯗꯤ ꯑꯩꯈꯣꯏꯗ ꯈꯔꯕꯨꯗꯤ ꯀꯝ ꯑꯣꯏꯔꯝꯒꯗ꯭ꯔꯥ ꯈꯪꯗ꯭ꯔꯦꯀꯣ ꯑꯗꯣ ꯃꯣꯏ ꯇꯧꯔꯤꯗꯨꯁꯨ ꯌꯥꯝ ꯐꯩꯌꯦ ꯑꯃꯔꯣꯝꯗ ꯑꯩꯈꯣꯏ ꯃꯤ ꯂꯣꯟ ꯂꯩꯖꯗꯕ ꯀꯅꯥ ꯀꯅꯥꯒꯤꯗꯤ ꯆꯠ ꯂꯥꯎꯅ ꯄꯩꯁꯥꯗꯤ ꯑꯗꯨꯝ ꯂꯩꯔꯒ ꯊꯨꯅ ꯂꯣꯏꯁꯤꯟꯕ ꯄꯥꯝꯕꯗꯣ ꯑꯗꯨꯝꯕ ꯊꯣꯛꯂꯛꯏꯗꯨꯕꯨꯗꯤ ꯑꯥ ꯑ ꯑꯩꯈꯣꯏ ꯌꯦꯡꯉꯦ ꯎꯝ ꯅꯨꯄꯥ ꯃꯄꯥꯡꯒꯜ ꯄꯨꯊꯣꯛꯑꯒ ꯅꯨꯄꯥꯅ ꯍꯥꯏ ꯌꯥꯝꯅ ꯂꯩꯕ ꯏꯃꯨꯡꯗꯗꯤ ꯄꯥꯡꯒꯜ ꯄꯨꯊꯣꯛꯑꯒ ꯃꯇꯦꯡ ꯃꯇꯦꯡ ꯄꯥꯡꯅꯗꯅ ꯁꯨꯅ ꯂꯣꯏ ꯇꯧꯅ ꯌꯥꯏꯗꯣ ꯌꯨꯝꯅꯦ ꯇꯥꯕ ꯍꯩꯅ ꯈ ꯈꯨꯟꯕꯤꯅꯕ ꯂꯩꯇꯕ ꯏꯃꯨꯡ ꯅꯨꯄꯤ ꯉꯥꯛꯇꯒ ꯄꯛꯆꯔꯒ ꯏꯁꯀꯣꯜ ꯑꯅꯥꯌꯥ ꯈꯜꯂꯦꯕ ꯏꯃꯨꯡꯗꯨꯗꯤ ꯍꯦꯛꯇꯗꯤ ꯉꯝꯃꯣꯏꯗꯣꯏꯅꯦ ꯍꯥꯏꯕ ꯑꯗꯨꯗꯤ ꯅꯗꯤ ꯃꯣꯏꯅ ꯇꯧꯋꯔꯤꯗꯨꯕꯨꯗꯤ ꯌꯥꯝ ꯐꯦ ꯑꯩꯁꯨ ꯌꯦꯡꯉꯦꯕ ꯏꯟꯁꯇꯥꯒ꯭ꯔꯥꯝꯗ ꯃꯌꯥꯝ ꯑꯃ ꯁꯨꯝ ꯊꯦꯡꯅꯕ ꯍꯥꯏꯇꯥꯔꯦ ꯑꯩꯅ ꯑꯁ ꯀꯔꯝꯕꯅ ꯐꯗꯣꯏꯅ ꯐ ꯍꯥꯏ ꯌꯥꯝ ꯆꯪꯁꯤꯟꯒꯗ꯭ꯔꯥ ꯄꯣꯠꯇꯤ ꯇꯧꯅꯣ ꯇꯧꯍꯧꯗ꯭ꯔꯒ ꯁꯦꯟꯗꯣ ꯂꯩꯇꯕꯅꯤꯅ ꯊꯛ ꯊꯛ ꯊꯛ ꯈꯔꯒ ꯇꯧꯕꯅ ꯐꯒꯅꯤ ꯇꯣꯏ ꯇꯣꯏ ꯇꯧꯕꯁꯤ ꯑꯩꯅ ꯃꯨ ꯄꯥꯝꯃꯛꯇ꯭ꯔꯤ ꯖꯤꯅ ꯌꯨꯝꯗꯣ ꯁꯨꯝ ꯆꯥꯏꯔ ꯂꯩꯒꯗꯕꯗꯣ ꯆꯥꯏꯔ ꯂꯩꯅꯤ ꯑꯗꯩ ꯂꯣꯏꯁꯟꯕꯝ ꯈꯪꯗꯦ ꯑꯔꯨ ꯑꯅꯥꯟ ꯈꯛ ꯃꯨ ꯇꯧꯔꯣꯏꯗꯕꯗꯨꯒꯤꯅꯦ ꯈꯜꯂꯒꯅꯦ ꯑꯗꯨꯃꯥꯏꯅ ꯃꯣꯏ ꯀꯟꯁꯇ꯭ꯔꯛꯁꯟ ꯃꯌꯥꯝ ꯑꯃ ꯍꯥꯞꯄꯗꯨꯗꯒꯤ ꯇꯅꯥꯔꯒꯅ ꯇꯧꯕꯅ ꯐꯒꯗ꯭ꯔꯥꯅ ꯑꯩꯖꯦ ꯃꯈꯜ ꯃꯈꯜ ꯈꯜꯂꯤꯕ
ꯑꯗꯨꯅꯗꯤ ꯍꯦꯠ ꯑꯗꯨꯅꯗꯤ ꯍꯦꯟꯅ ꯑꯩꯈꯣꯏꯗ ꯀꯣꯝꯗꯣꯏꯅꯦ ꯁꯦꯟꯅ ꯁꯦꯟꯒꯤ ꯆꯥꯡꯗꯨꯃ ꯃꯣꯏꯗ ꯍꯥꯏꯔꯅꯤ ꯊꯥꯔꯇꯤꯒꯤ ꯀꯣ ꯑꯥ ꯅꯠꯇ꯭ꯔ ꯁꯨꯃꯥꯏꯅ ꯁꯥꯕꯤꯌꯨ ꯁꯤꯕꯧ ꯇ ꯀꯌꯥꯝ ꯆꯥꯎꯅ ꯁꯥꯕ ꯌꯥꯕ ꯏꯟꯇꯔꯤꯌꯔꯒꯤ ꯀꯌꯥꯝ ꯗꯤꯖꯥꯏꯟ ꯀꯃꯥꯏꯅ ꯇꯧꯕ ꯈꯣꯠꯄ ꯀꯥꯏꯅ ꯍꯥꯏꯔꯒꯀꯣ ꯐꯤꯅꯤꯁꯤꯡ ꯆꯤꯡꯕꯣꯛꯇ ꯀꯌꯥꯝ ꯆꯪꯕꯒꯤ ꯁꯤ ꯆꯥꯡꯖꯦ ꯆꯪꯕꯗ ꯄꯩꯁ ꯀꯌꯥꯝ ꯆꯥꯎꯕ ꯌꯨꯝ ꯑꯃ ꯄꯥꯡꯈꯠꯄ ꯌꯥꯅꯤ ꯀꯥꯏꯁꯦ ꯑꯥ ꯃꯣꯏꯒ ꯏꯪꯊꯤꯖꯅ ꯇꯥꯟꯅꯔꯦ ꯅꯅꯥ
ꯎꯝ
ꯇꯥꯟꯅꯔꯒ ꯑꯗꯨꯝ ꯍꯣꯠꯂꯒ ꯑꯗꯨꯝ ꯇꯧꯕ ꯑꯗꯣ ꯍꯧꯖꯤꯛ ꯑꯗꯨꯅ ꯍꯦꯟꯅꯁꯨ ꯀꯥꯟꯅꯔꯦꯕ ꯄꯥꯥ ꯀꯟꯅꯔꯦ ꯍꯥꯏꯗꯤ ꯑꯈꯣꯏꯅ ꯁꯥꯔꯦ ꯈꯜꯂꯣ ꯑꯩꯈꯣꯏ ꯀꯣꯏꯆꯦꯟ ꯀꯣꯏꯆꯦꯟ ꯆꯦꯟꯗꯣꯏꯅꯦꯕ ꯑꯩꯈꯣꯏꯗꯤ ꯃꯤ ꯂꯩꯇꯕꯒꯤ ꯑꯥ ꯀꯣꯃ ꯑꯥ ꯀꯅꯥ ꯆꯦꯟꯕꯤꯅꯤ ꯑꯗꯨꯒꯤ ꯄꯦꯑꯥ ꯅꯨꯡꯒꯤ ꯂꯩꯉꯣꯏꯒꯤ ꯆꯦꯛꯀꯤ ꯑꯗꯨꯒꯤ ꯑꯗꯥꯒꯤ ꯃꯤꯁꯇꯤꯅ ꯂꯥꯛ ꯑ ꯁꯥꯗꯨꯅꯤ ꯍꯥꯏꯔꯤꯕ ꯃꯌꯥꯝꯖꯦ ꯂꯣꯏꯅꯃꯛ ꯀꯣꯛ ꯊꯥꯗꯕ ꯑꯃ ꯆꯪꯗ꯭ꯔꯣ ꯑꯗꯨꯒ ꯍꯨꯖꯤꯛꯀꯤ ꯍꯨꯖꯤ ꯃꯤꯗꯨꯗ ꯄꯨꯔꯞ ꯁꯤꯟꯅꯒꯔꯒꯗꯤ ꯑꯗꯨꯒꯤ ꯄꯔꯣꯕꯂꯦ ꯄ꯭ꯔꯣꯕ꯭ꯂꯦꯝꯗꯨꯃ ꯂꯩꯔꯔꯣꯏ ꯌꯨꯝꯗꯣ ꯍꯦꯛ ꯂꯣꯏꯗ꯭ꯔꯤ ꯐꯥꯎꯕ ꯑꯗꯨꯅ ꯀꯣꯝꯃꯦꯕ ꯄꯩꯁꯤꯈꯤꯠ ꯈꯤꯇꯪ ꯍꯦꯟꯖꯔꯁꯨꯕ
ꯎꯝ ꯃꯁꯥꯗꯨꯗꯣ ꯑꯩꯈꯣꯏꯅ ꯑꯄꯥꯝꯕ ꯀꯩꯅꯣꯝ ꯍꯦꯛ ꯍꯥꯏꯕꯗꯣ ꯃꯣꯏꯗꯤ ꯍꯦꯟꯅ ꯑꯦ ꯁꯤꯅ ꯍꯦꯟꯅ ꯐꯖꯅꯤ ꯁꯤꯅ ꯍꯦꯟꯅ ꯆꯥꯅꯅꯤ ꯂꯩꯗꯅ ꯑꯗꯩ ꯁꯤ ꯁꯦꯇꯤꯡ ꯄꯥꯝꯗ ꯁꯤꯅꯦ ꯑꯩꯈꯣꯏꯅ ꯑꯩꯈꯣꯏꯅꯅꯦ ꯁꯨꯝ ꯃꯆꯨ ꯄꯣꯛꯐꯗ ꯐꯖꯩꯅ ꯈꯜꯂꯒ ꯄꯛ ꯄꯊꯥꯗ ꯊꯥꯕꯕꯨꯗꯤ ꯃꯤꯒꯤ ꯑꯗꯨꯃꯥꯏꯅ ꯀꯩꯅꯣ ꯂꯣꯏꯅ ꯇꯥꯟꯅꯔꯒ ꯏꯟꯖꯤꯅꯤꯌꯥꯔ ꯀꯔꯤ ꯀꯩꯅꯣ ꯌꯥꯎꯔꯒ ꯌꯨꯝ ꯑꯃ ꯁꯦꯝꯕꯒꯤ ꯗꯤꯖꯥꯏꯟ ꯑꯃ ꯁꯥꯃ ꯃꯇꯝꯗ ꯁꯤ ꯄꯣꯠꯁꯤ ꯃꯔꯛꯇ ꯁꯤ ꯇꯧꯕ ꯌꯥꯏ ꯍꯥꯏꯕꯗꯤ ꯆꯨꯅꯕ ꯆꯥꯅꯕ ꯂꯣꯏ ꯌꯦꯡꯉꯛꯀꯗꯣꯏꯅꯦꯕ ꯃꯣꯏꯒꯤꯗꯤ ꯑꯗꯨ ꯌꯦꯡꯉꯛꯑꯒ ꯃꯣꯏꯅ ꯑꯦ ꯁꯤ ꯌꯥꯝꯅ ꯐꯖꯅꯤ ꯁꯤ ꯊꯥꯔꯗꯤ ꯁꯤ ꯇꯥꯏꯜꯁꯤ ꯃꯈꯥꯗ ꯁꯤ ꯊꯥꯔꯒꯅ ꯐꯂꯥꯡꯗ ꯀꯔꯝꯕ ꯔꯪꯅ ꯃꯆꯨꯅ ꯐꯖꯅꯤ ꯁꯤꯂꯤꯡꯗꯅ ꯀꯔꯤ ꯍꯥꯞꯄ ꯐꯖꯅꯤ ꯁꯨꯃꯥꯏꯅ ꯋꯥꯔꯤꯗꯣ ꯑꯗꯨꯝꯕ ꯂꯣꯏꯅꯃꯛ ꯅꯣꯏꯅ ꯄꯤꯔꯛꯀꯗꯣꯏꯅꯦꯕ ꯑꯗꯨꯒꯤꯗꯤ ꯑꯗꯨ ꯃꯌꯥꯝꯗꯣ ꯑꯩꯈꯣꯏꯅ ꯈꯟꯕꯒꯤ ꯃꯊꯧꯗꯣ ꯇꯥꯗ꯭ꯔ‌ꯦꯗꯅ ꯀꯣ ꯑꯗꯨꯅꯗꯤ ꯐꯥꯕꯁ ꯑꯣꯖꯥꯅꯦ ꯑꯩꯈꯣꯏꯒꯤ ꯍꯦꯛ ꯊꯪꯅꯕꯒꯤꯗꯤ ꯑꯃꯗꯤ ꯁꯥꯔꯤ ꯑꯗꯣ ꯃꯣꯏꯒꯤꯗꯤ ꯑꯗꯨꯝꯕ ꯀꯟꯁꯇ꯭ꯔꯛꯁꯟ ꯀꯩꯀꯥꯃꯛꯇꯤ ꯅꯠꯇꯕ ꯑꯩꯈꯣꯏꯒꯤ ꯑꯗꯨꯝ ꯃꯤꯁꯇ꯭ꯔꯤ ꯃꯣꯏ ꯅꯦꯛꯄ ꯀꯧꯖꯔꯦꯗꯅ ꯑꯗꯨ ꯃꯈꯣꯏꯒꯤ ꯀꯩꯅꯣꯒꯤ ꯎꯝ ꯃꯤꯁꯇꯔꯤ ꯅꯨꯡꯁꯇꯤ ꯇꯧꯅꯔꯒ ꯁꯥꯕꯅꯤꯗ ꯃꯣꯏ ꯂꯥꯛꯑ ꯂꯥꯛꯑꯒ
ꯎꯝ ꯍꯣꯏ ꯄꯩꯁꯥ ꯂꯩꯇꯕ ꯃꯤꯒꯤꯕꯨꯛ ꯄꯣꯊꯥ ꯄꯣꯊꯥ ꯁꯥꯔꯦꯀꯣ ꯂꯩꯔꯒꯗꯤ ꯑꯩꯅ ꯍꯥꯏꯁꯤꯦ ꯑꯦꯃꯥꯎꯟꯗꯨꯃꯛ ꯈꯪꯗꯣꯛꯑꯒ ꯑꯗꯨꯃꯥꯏꯅ ꯁꯥꯈꯤꯕꯅꯗꯤ ꯐꯩꯌꯦ
ꯑꯁ ꯑꯩꯁ ꯄꯩꯁꯥ ꯌꯥꯝ ꯄꯥꯏꯕ ꯋꯥꯅꯦ ꯇꯔ ꯑꯩꯨꯝ ꯑꯩꯈꯣꯏ ꯌꯥꯝ ꯊꯥꯏꯅ ꯂꯩꯔꯝꯕ ꯌꯨꯝꯅꯤꯅꯅꯦ ꯇꯍꯤ ꯃꯕꯥ ꯄꯦꯔꯗ ꯊꯔꯝꯕ ꯌꯨꯝꯅꯦꯕ ꯑꯗꯨꯅ ꯦꯡꯈꯛ ꯈꯔ ꯈꯔ ꯈꯔ ꯁꯤꯟ ꯅꯪ ꯈꯔ ꯇꯧꯁꯟ ꯁꯨꯝ ꯇꯧ ꯂꯩꯔꯕꯅꯤ ꯅꯨꯡꯉꯥꯏꯇ꯭ꯔꯦꯕ ꯑꯗꯨ ꯃꯇꯝꯗ ꯍꯥꯏꯖꯕ ꯋꯥꯅꯤ ꯄꯤꯛꯀꯦꯔꯥ ꯆꯥꯎꯒꯦꯔꯥ ꯆꯦꯛ ꯅꯥꯎꯒꯤ ꯌꯨꯝ ꯑꯃꯃꯝꯗꯤ ꯂꯣꯏ ꯂꯩꯅꯔꯦꯕ ꯂꯩꯀꯥꯏꯁꯤꯗꯩꯁꯦ ꯑꯗꯣ ꯑꯗꯨꯝ ꯈꯔ ꯁꯦꯞꯁꯨ ꯑꯣꯏꯗꯅꯀꯣ ꯅꯨꯡꯁꯤꯠ ꯅꯨꯡꯁꯥ ꯂꯥꯛꯄ ꯈꯣꯠ ꯑꯃ ꯃꯥꯇ ꯎꯗꯗꯣ ꯇꯪ ꯀꯩꯅꯣ ꯇꯧ ꯂ ꯎ ꯌꯨꯝꯁꯦ ꯃꯇꯝ ꯃꯇꯝꯒꯤ ꯑꯑꯣꯟꯕ ꯍꯥꯏꯗꯨꯅꯤꯗ ꯅ ꯅꯠꯇ꯭ꯔꯥ ꯊꯥꯏꯅ ꯆꯦꯛꯀꯤꯒꯨꯝꯛꯇ ꯂꯩꯅꯔ ꯄꯣꯠꯇꯦ ꯂꯣꯏꯅ ꯑꯣꯟꯅꯒ꯭ꯔꯤꯟ ꯑꯣꯟꯈ꯭ꯔꯤꯟꯒꯤ ꯃꯇꯝꯒꯤ ꯃꯇꯨꯡ ꯏ ꯃꯇꯨꯡꯏꯟꯅ ꯆꯦꯟꯁꯇꯣ ꯂꯥꯛꯏꯅꯦ ꯑꯗ ꯅꯪꯅ ꯁꯨꯝꯃ ꯈꯪꯅꯕ ꯃꯐꯝ ꯖꯒꯥ ꯈꯪꯕ ꯍꯥꯟꯅ ꯒ ꯅꯣꯏ ꯇꯤꯟꯅꯕ ꯈꯣꯠꯅꯕ
ꯎꯝ ꯑꯃꯗꯤ ꯑꯃꯗꯤ ꯂꯩꯌꯦ ꯁꯤ ꯀꯦ ꯅꯠꯇꯕ ꯀꯔꯤꯅꯣ ꯑꯃ ꯀꯟꯁꯇ꯭ꯔꯛꯁꯟ ꯑꯃ ꯂꯩꯕꯅꯦ ꯏꯃꯥꯟꯅꯕ ꯑꯃꯒꯤ ꯁꯨꯅꯤꯜ ꯁꯨꯅꯤꯜ ꯁꯨꯅꯤꯜꯑꯅ ꯃꯥꯏꯁꯤ ꯀꯩꯅꯣꯗ ꯆꯦꯛꯀꯣꯟ ꯑꯁ꯭ꯋꯥꯏ ꯖꯤꯗ ꯑꯃ ꯂꯩꯌꯦ ꯃꯥꯅ ꯌꯨꯝꯒꯨꯝꯕ ꯁꯥꯅꯤꯡꯉꯗꯤ ꯑꯥꯆꯦꯛꯀꯣꯟ ꯍꯣꯏ ꯌꯨꯝꯒꯨꯝꯕ ꯁꯥ ꯅꯤꯡꯉꯗꯤ ꯑꯗꯨꯝ ꯍꯥꯏꯔꯛꯑꯣ ꯈꯣꯠꯂꯣ ꯀꯥꯏꯅ ꯍꯥꯏꯔꯛꯑꯦꯕ ꯃꯥꯅ ꯑꯗꯨꯏ ꯀꯟꯁꯇ꯭ꯔꯛꯁꯟ ꯄꯥꯏꯑꯅ
ꯑꯥ ꯌꯥꯝ ꯂꯩꯔꯦ ꯃꯅꯤꯄꯨꯔꯗ ꯗꯨꯅꯦ ꯑꯩꯅ ꯍꯥꯏꯖꯦ ꯌꯥꯝ ꯊꯣꯛꯑꯦꯕ ꯄꯩꯁꯥ ꯄꯥꯏ ꯄꯥꯏꯕꯖꯨ ꯌꯥꯝ ꯂꯩꯅꯔꯦꯅꯦ ꯃꯣꯏ ꯑꯗꯨꯝꯕꯒꯤ ꯌꯥꯝ ꯂꯥꯏꯔꯄꯣꯠꯅꯤ ꯁꯦꯟꯖꯤꯗ ꯂꯣꯏ ꯂꯩꯔꯦ ꯅꯠꯇ꯭ꯔꯥ
ꯃꯥꯅꯦ ꯃꯥꯅꯦ
ꯑꯗꯦ ꯑꯁꯨ ꯃꯑꯣꯡ ꯌꯦꯡꯉꯛ ꯀꯥ ꯅꯪꯉꯣꯟꯗ ꯄꯥꯎ ꯐꯥꯎꯔꯛꯀꯦ ꯇꯥꯏꯃꯤꯡꯗꯨ ꯌꯦꯡꯉꯒ ꯑꯣ ꯅꯪ ꯎꯝ ꯅꯪ ꯑ ꯍꯣ ꯍꯣ ꯍꯣꯏ ꯅꯪ ꯍꯜꯂꯛꯇ ꯉꯥꯏꯔꯤꯅꯤ ꯍꯥꯏꯕꯩ ꯉꯥꯇꯪ ꯄꯣꯊꯥꯖ ꯖꯔꯣ ꯌꯥꯔꯦ ꯑꯩ ꯍꯣꯔꯦꯜꯂ ꯀꯩꯅꯣ ꯑꯩ ꯇꯧꯔꯛꯀꯦ ꯅꯦꯅ ꯇꯥꯅ ꯒ꯭ꯌꯥꯟ ꯇꯥꯅ ꯑꯃꯨꯛꯀꯣ ꯎꯝ ꯎꯝ ꯊꯝꯃꯣ ꯇꯥꯝ ꯎꯝ ꯎꯝ